ꯇꯥꯕ꯭ꯔꯣ ꯇꯥꯔꯦ ꯀꯥꯏꯅꯣ ꯇꯔꯦꯒ ꯍꯥꯟꯅ ꯑꯗꯨꯅꯦ ꯍꯥꯏꯅ ꯍꯥꯟꯅ ꯅꯣꯛꯁꯤꯜꯂꯦ ꯀꯃꯥꯏꯅ ꯇꯧꯔꯤꯅꯣ ꯈꯪꯗꯦꯌꯦ
ꯍꯥꯎ
ꯑꯩꯈꯣꯏ ꯏꯆꯟ ꯍꯥꯏꯒꯗ꯭ꯔꯥ ꯑꯩꯈꯣꯏ ꯏꯆꯦ ꯍꯥꯏꯒꯗ꯭ꯔꯥ
ꯍ ꯍ
ꯍꯥꯟꯅ ꯍꯥꯟꯅ ꯅꯣꯛꯁꯤꯜꯂꯛꯑꯦꯕ ꯀꯩꯗꯧꯔꯤꯒꯦ ꯀꯔꯤ ꯇꯧꯕ꯭ꯔꯣ ꯍꯣꯏ꯫ ꯃꯥꯅꯦ ꯃꯥꯅꯦ ꯍꯣ ꯅꯣꯛ ꯅꯣꯛ ꯅꯣꯛꯀꯗꯕꯅꯤ ꯅꯣꯛꯀꯗꯕꯅꯤ ꯅꯣꯛ ꯅꯣꯛ ꯅꯣꯛ ꯅꯣꯛꯈꯥꯏꯅꯁꯦ ꯍꯥꯏꯔꯣ
ꯍꯣꯏ ꯅꯣꯡꯃ
ꯅꯣꯡꯃꯅꯤ ꯍꯧꯖꯤꯛꯃꯛ
ꯍꯧꯖꯤꯛꯇꯤ ꯐꯔꯛ ꯇꯥꯔꯅꯤꯌꯦ
ꯎꯝ ꯑꯦ ꯀꯟꯅ ꯀꯟꯅ ꯍꯧ ꯍꯧ ꯅꯣꯛꯀꯗꯕꯅꯤ ꯀꯩꯅꯣ
ꯍ ꯩꯅ ꯁꯤꯔꯤ
ꯍ ꯍ ꯍ ꯇꯔꯦ
ꯋꯥꯔꯤ ꯃꯌꯥꯝꯗꯣ ꯇꯥꯕꯗꯀꯣ ꯌꯥꯗ꯭ꯔꯦ ꯍꯪꯉꯣꯏ ꯈꯣꯡꯕꯁꯨ ꯌꯥꯎꯋꯦ ꯈꯪꯕ꯭ꯔꯥ꯫
ꯍꯪꯉꯣꯢ ꯈꯣꯡꯕꯒꯨꯝꯕꯅꯤ ꯎꯝ ꯀꯩ ꯃꯊꯦꯜ ꯆꯥꯒꯦꯕ
ꯉꯁꯤꯁꯦ ꯍꯋꯥꯏ ꯆꯝꯐꯨꯠ ꯆꯥꯔꯦ ꯑꯩꯗꯤ ꯆꯝꯐꯨꯠ ꯈꯛꯇ ꯆꯥꯔꯦ
ꯑꯣ ꯍꯋꯥꯏ ꯆꯝꯐꯨꯠꯗ ꯊꯨꯝ ꯊꯥꯛꯄ꯭ꯔꯣ
ꯑꯥꯎ ꯁꯤꯡ ꯍꯥꯞꯄꯒ
ꯑꯁ ꯑꯗꯨꯁꯨ ꯍꯥꯎꯕꯅꯦꯗꯀꯣ ꯍꯣꯏꯅꯦ ꯍꯥꯟꯅ ꯑꯩ ꯑꯩ ꯍꯥꯟꯅ ꯀꯩꯅꯣ ꯂꯩꯔꯤꯉꯩꯗ꯫ ꯁꯦ ꯍꯋꯥꯏ ꯃꯆꯨꯔꯗꯣ ꯆꯝꯐꯨꯠ ꯇꯧꯋꯦꯗꯅ ꯁꯤꯡ ꯍꯥꯞꯄꯅꯤ ꯊꯨꯝ ꯍꯥꯞꯄꯅꯤ ꯑꯗꯨ ꯑꯣꯠꯈꯥꯏꯔꯅꯤꯀꯣ ꯐꯖꯅ꯫ ꯇꯧꯔꯒ ꯑꯂꯨ ꯃꯦꯜꯂꯒ ꯑꯗꯨꯝ ꯆꯥꯒꯟꯕꯅꯦ ꯑꯩꯁꯦ꯫
ꯍꯥꯎꯕꯅꯦ ꯍꯥꯎꯕꯅꯦ
ꯎꯝ ꯑꯗꯨꯗ ꯑꯂꯨ ꯃꯦꯠꯄ ꯑꯃꯒ ꯌꯥꯎꯔꯕꯀꯣ ꯑꯩꯗꯤ ꯑꯗꯨꯝ ꯌꯥꯔꯦ ꯆꯥꯛꯇꯤ ꯐꯖꯅ ꯊ ꯐꯨꯔꯗꯥ ꯌꯥꯔꯦ ꯂꯧꯈꯠꯄ ꯌꯥꯔꯦ
ꯏꯁ ꯍꯥꯏꯕꯩ ꯋꯥꯅꯤ ꯅꯨꯡꯇꯤꯒꯤ ꯄꯤꯔꯗꯤ ꯏꯁ ꯍꯥꯎꯋꯦ ꯍꯥꯏꯕ ꯄꯣꯠꯇꯨꯗꯤ ꯌꯥꯔꯔꯣꯏꯗ
ꯑꯁꯦꯡꯕꯅꯦ ꯑꯩꯗꯤ ꯑꯗꯨꯝ ꯆꯥꯏ ꯑꯩꯈꯣꯏ ꯌꯦꯟ ꯊꯣꯡꯕ꯫ ꯌꯦꯟ ꯊꯣꯡꯕ ꯆꯥꯕꯒꯤ ꯑꯗꯨꯃꯥꯏꯅ ꯆꯥꯁꯦ ꯑꯩꯈꯣꯏ ꯄꯨꯛ ꯊꯟꯅ ꯑꯗꯨꯝ ꯆꯥꯕ ꯉꯝꯃꯦꯕ ꯏꯟꯖꯥꯡ ꯍꯥꯎꯇꯕꯒꯤ ꯀꯩꯅꯣ ꯊꯤꯗꯦꯗ ꯑꯩꯈꯣꯏꯗꯤ꯫ ꯇꯥꯕ꯭ꯔꯣ ꯍꯣꯏ ꯄꯪꯆꯥꯗ ꯆꯥꯕꯅꯤ ꯑꯩꯈꯣꯏꯗꯤ ꯑꯗꯨꯅ ꯑꯈꯣꯏ ꯑꯈꯣꯏꯁꯦ ꯑꯗꯨꯝ ꯌꯣꯛꯄ ꯌꯥ ꯌꯥꯕꯅꯦ ꯑꯗꯣ ꯌꯣꯛꯄ ꯍꯥꯏꯒꯗ꯭ꯔꯥ ꯂꯣꯏꯕ ꯍꯥꯏꯒꯗ꯭ꯔꯥ ꯀꯣ꯫
ꯁꯥ ꯉꯥ ꯑꯣꯏꯔꯗꯤ ꯊꯨꯅ ꯌꯣꯟꯕ ꯌꯥꯔꯅꯤ
ꯎꯝ ꯄꯪꯊꯣꯡ ꯊꯣꯡꯉꯖꯨ ꯄꯨꯡꯆꯥꯥꯗ ꯆꯥꯕꯗꯣ
ꯍꯣꯏꯅꯦ
ꯎꯝ ꯑꯗꯨꯅ ꯑꯩꯈꯣꯏ ꯍꯌꯦꯡꯋꯥꯏ ꯑꯩ ꯅꯨꯄꯤ ꯑꯣꯏꯒꯗꯕꯗꯤꯀꯣ ꯑꯗꯨꯝ ꯅꯨꯡꯉꯥꯏꯅ ꯆꯥꯛ ꯏꯟꯖꯥꯡ ꯊꯣꯡꯉꯅꯤ ꯀꯝꯄ꯭ꯂꯦꯟ ꯅꯨꯡꯄ꯭ꯂꯦꯟ ꯍꯤꯠꯇꯧꯔꯣꯏ
ꯑꯁ ꯑ ꯑꯁ ꯌꯥꯝ ꯂꯣꯏꯅꯃꯛ ꯐꯩꯀꯣ ꯑꯃꯗꯨꯗꯤ ꯑꯁ
ꯂꯥꯏꯕꯛ ꯐꯕ ꯍꯥꯏꯒꯗ꯭ꯔꯥ ꯈꯪꯗꯦꯗ ꯑꯁ ꯆꯠꯁꯨ ꯑꯗꯨꯒꯤ ꯑꯗꯥꯒꯨꯅꯤꯗ ꯍꯧꯗꯤꯛꯐꯧꯗꯤ ꯇꯧꯗ꯭ꯔꯁꯨ ꯁꯨꯍꯥꯏ ꯍꯥꯏꯔꯣꯏꯒꯦ
ꯑ ꯑꯣ ꯐꯩꯌꯦ ꯒ꯭ꯌꯥꯟ ꯇꯥꯕ ꯅꯨꯄꯥ ꯍꯥꯏꯁꯦ ꯁꯤꯅꯤꯅꯦ ꯌꯥꯝ ꯇꯥꯡꯅ ꯐꯪꯕꯅꯤꯀꯣ
ꯍꯣꯏ ꯑꯗꯨꯃꯥꯏ ꯍꯥꯏꯔꯁꯨ ꯀꯩꯁꯨ ꯀꯥꯏꯗ꯭ꯔꯦ
ꯎꯝ ꯎꯝ
ꯍꯥꯎꯇ꯭ꯔꯁꯨ ꯍꯥꯎꯋꯦ ꯍꯥꯎꯋꯦ ꯆ ꯆꯥꯕꯗꯣ꯫
ꯑꯣ ꯐꯩꯌꯦ ꯐꯩꯌꯦ
ꯊꯦꯡꯅꯕꯖꯥꯔꯣ ꯑꯁꯤ ꯍꯥꯏꯕ ꯌꯥꯗ꯭ꯔꯗꯤ ꯀꯩꯅꯣ ꯈꯪꯗ꯭ꯔꯦ
ꯅꯪꯗꯤ ꯀꯩꯅꯣ ꯆꯤꯜꯍꯥꯎ ꯊꯤ ꯊꯤꯕ꯭ꯔꯣ ꯊꯤ ꯃꯥꯜꯂꯦꯗ꯫
ꯊꯤꯕꯨꯗꯤ ꯊꯤꯗꯦ ꯑꯗꯨ ꯑꯣꯏꯔꯁꯨ ꯌꯥꯝ ꯆꯥꯕ ꯉꯝꯗꯕꯤꯗ
ꯏꯁ ꯊꯤꯗꯤ ꯊꯤꯗꯤ ꯌꯥꯝ ꯆꯥꯕ ꯉꯝꯗꯦ ꯑꯩꯅꯀꯣ ꯃꯤꯑꯥ ꯀꯩ ꯀꯩ ꯍꯥꯏꯁꯤꯔꯥ ꯃꯌꯥꯥꯡ ꯀꯪꯕ ꯃꯤꯁꯤꯡꯖꯦ ꯑꯩꯗꯤ ꯆꯥꯛ ꯌꯥꯝ ꯌꯥꯝ ꯆꯥꯎꯀꯣ ꯍꯦꯛꯇ ꯍꯥꯏ ꯍꯥꯏꯅꯤꯡꯉꯛꯑꯦꯕ
ꯑꯁ
ꯍꯦ ꯑꯦ ꯑꯩꯈꯣꯏ ꯈꯨꯟꯒꯤ ꯏꯃꯥꯟꯅ ꯑꯩꯈꯣꯏ ꯈꯨꯟꯒꯤ ꯏꯃꯥꯟꯅꯕꯤ ꯑꯃꯁꯨ ꯂꯩꯌꯦ ꯃꯌꯥꯡꯁꯤ ꯌꯥꯝ ꯀꯪꯕꯀꯣ ꯃꯥꯖꯦ ꯑꯗꯨꯝ ꯆꯥꯗꯤ ꯆꯥꯏ ꯍꯥꯏꯌꯦꯕ ꯈꯟꯗꯤ ꯆꯥꯒꯤꯗꯩꯗꯤ ꯃꯥ ꯃꯥꯖꯨ ꯏꯟꯖꯥꯡ ꯍꯥꯎꯇ꯭ꯔꯗꯤ ꯌꯥꯝ ꯌꯥꯝ ꯆꯥꯕ ꯑꯦ ꯍꯥꯎꯔꯗꯤ ꯌꯥꯝ ꯌꯥꯝ ꯆꯥꯕ ꯑꯣ ꯍꯥꯎꯇ꯭ꯔꯗꯤ ꯀꯌꯥ ꯆꯥꯗꯕꯗꯣ ꯑꯗꯨꯃꯥꯏ ꯇꯧ ꯇꯧꯕꯅꯦꯕ ꯑꯩꯅ ꯐꯣꯟ ꯐꯣꯟ ꯇꯧꯕ ꯐꯨꯗꯤꯡꯀꯣ ꯆꯥꯛ ꯏꯟꯖꯥꯡ ꯌꯥꯝ ꯌꯥꯝꯅ ꯆꯥꯎ ꯅꯣꯏꯔꯗꯤ ꯅꯪ ꯅꯣꯏꯖꯦ ꯅꯣꯏꯒꯤ ꯐꯤꯠ ꯑ ꯀꯩ ꯍꯥꯏꯁꯤꯔ ꯃ ꯃꯁꯥ ꯀꯩꯀꯥꯗꯣ ꯈꯔ ꯅꯣꯏꯔꯒ ꯒꯗꯤ ꯅꯨꯄꯥꯁꯤꯡꯅ ꯌꯦꯡꯕꯗ ꯍꯦꯛꯇ ꯄꯥꯝꯕ ꯀꯩꯅꯣꯗꯣ ꯃꯠ ꯇꯧ ꯑꯣꯏꯒꯅꯤ ꯆꯥꯛ ꯌꯥꯝ ꯌꯥꯝ ꯆꯥꯎ ꯈꯣꯠꯂꯣ ꯍꯦꯛꯇ ꯍꯥꯏꯕꯗ ꯃꯥꯁꯦ ꯑꯗꯨꯝ ꯅꯣꯛꯄꯅꯦꯕ
ꯑꯥ
ꯑꯗꯨꯅ ꯅꯪꯁꯨ ꯆꯥꯛ ꯌꯥꯝ ꯌꯥꯝ ꯆꯥꯎꯋꯣꯕ ꯅꯪꯉꯣꯟꯗ ꯑꯃꯨꯛ ꯍꯥꯏꯔꯛꯑꯒꯦ ꯑꯃꯨꯛ
ꯐꯥꯏꯔꯦ ꯐꯥꯏꯔꯦ ꯃꯊꯥꯗꯩ ꯀꯜꯂꯖꯨ ꯂꯩꯕꯅꯤꯗ
ꯑꯦꯁ ꯑꯗꯨ ꯑꯣꯏꯔꯁꯨ ꯎꯝ ꯆꯥꯛꯇꯣ ꯈꯔ ꯌꯥꯝ ꯆꯥꯔꯗꯤ ꯑꯗꯨꯝ ꯅꯣꯏ ꯅꯣꯏꯔꯛꯀꯅꯤꯗ ꯃꯁꯥꯅ ꯀꯥꯏꯅ ꯅꯪ ꯑꯉꯥꯛ ꯑꯉꯥꯡ ꯑꯣꯏꯔꯤꯉꯩꯗ ꯑꯗꯨꯝ ꯅꯣꯏ ꯅꯣꯏꯕ ꯃꯇꯝ ꯂꯩꯔꯝꯒꯅꯤꯌꯦ
ꯑꯣ ꯑꯩꯗꯤ ꯑꯗꯨꯝ ꯀꯪꯪꯔꯛꯑꯦ
ꯑꯗꯨꯝ ꯀꯪꯂꯩ ꯅꯣꯏꯒꯤ ꯆꯈꯥꯎ ꯅꯣꯏꯒꯤ ꯆꯥꯛꯈꯥꯎꯁꯤꯅ ꯈꯔ ꯄꯤꯛꯄꯩꯖꯥꯠꯂ
ꯈꯪꯗꯦ ꯑꯩꯗꯤ ꯑꯗꯨꯝ ꯀꯪꯉꯦ
ꯃꯤ ꯃꯤꯑꯣꯏꯕꯁꯦ ꯑꯉꯥꯡ ꯑꯣꯏꯔꯤꯉꯩꯗꯒꯤꯅꯦ ꯑꯥ ꯆꯥꯛ ꯈꯤꯇꯪ ꯈꯤꯇꯪ ꯆꯥꯔꯛꯄ ꯃꯤꯁꯤꯡꯖꯦ ꯆꯈꯥꯎ ꯑꯗꯨꯝ ꯈꯔ ꯄꯤꯛꯑꯦ ꯍꯥꯏꯕꯅꯤꯀꯣ ꯅꯪ ꯑꯉꯥꯡ ꯑꯣꯏꯔꯤꯉꯩꯗ ꯆꯥꯛ ꯆꯥꯕ ꯍꯩꯇꯝ ꯃꯥꯜꯂꯤ
ꯑꯗꯨꯅꯦ ꯑꯗꯨꯅꯦ ꯑꯗꯨꯃꯥꯏꯅ ꯇꯧꯋꯤ ꯍꯥꯏꯌꯦꯦ
ꯑꯥ
ꯆꯥꯛꯁꯦ ꯈꯤꯇꯪ ꯈꯤꯇꯪ ꯆꯥꯕ ꯃꯥꯂꯦꯕ ꯑꯁ ꯑꯩꯒ ꯑꯩꯒ ꯆꯥꯃꯤꯟꯅꯗꯤ ꯈꯤꯇꯪ ꯆꯔꯗꯦ ꯀꯣꯛꯇꯨꯗ ꯍꯩꯔ ꯆꯥꯎ ꯆꯥꯎ ꯇꯧ ꯂꯩꯅꯤ ꯑꯩꯗꯤ ꯑ ꯑꯁꯤ ꯀꯗ ꯆ ꯆꯥꯛ ꯆꯥꯕ ꯁꯤꯒꯗ ꯆꯥꯕ꯭ꯔꯣ ꯍꯧꯒꯠꯄ ꯌꯥꯈꯤꯔꯣꯏ ꯀꯥꯏꯅ ꯑꯩꯈꯣꯏ ꯂꯥꯎꯔꯒꯅꯦ ꯏ ꯏꯆꯦ ꯆꯥꯎꯁꯤꯦ ꯆꯥꯎꯁꯤꯦ ꯆꯥꯛꯁꯦ ꯍꯦꯛꯇ ꯍꯥꯞ ꯈꯣꯊꯣꯛꯑꯒ ꯑꯦ ꯆꯥꯍꯟꯗꯣꯏꯅꯦ
ꯑꯣ ꯑꯣ ꯅꯣꯡꯃ ꯆꯂ ꯁꯤꯦꯔꯣ
ꯌꯥꯏꯌꯦ ꯆꯥꯛ ꯆꯥ ꯆꯥꯅꯁꯦ
ꯑꯥ
ꯀꯥꯏꯗ ꯆꯥꯅꯁꯤꯒꯦ ꯑꯁꯤ ꯅꯪꯒ ꯆꯥꯛ ꯑꯝꯇ ꯆꯥꯅꯅꯤꯡꯕꯅꯦꯕ
ꯈꯪꯗꯦꯅꯦ ꯃꯇꯥꯡ ꯆꯥꯕ ꯀꯥꯟꯗ
ꯅꯣꯡꯃ ꯀꯩꯅꯗ ꯊꯑꯣꯏ ꯆꯔꯒ ꯆꯥꯔꯨꯁꯤꯔꯣ ꯏꯃꯥ
ꯎ ꯀꯥꯏꯗ
ꯍꯣꯏ ꯑꯥꯗ
ꯍꯣꯏ ꯌꯥꯏ
ꯁꯧꯒꯔꯤ ꯀꯩꯅꯣꯒꯤꯗꯣ ꯎꯝ ꯃꯊꯛꯀꯤꯗ
ꯀꯩꯅꯣ
ꯁꯧꯒꯔꯤ ꯊꯣꯡꯕ ꯑꯗꯒꯤ ꯏꯔꯣꯟꯕ ꯀꯩ ꯀꯩꯅꯣ ꯃꯌꯥꯝ ꯃꯊꯦꯜ ꯃꯊꯦꯜ ꯄꯨꯊꯣꯔꯛꯄꯗꯣ ꯑꯥꯗ ꯑꯗ ꯆꯆꯥꯥꯛꯄꯗ ꯆꯥꯔꯨꯁꯤꯅꯕ
ꯑꯍꯣꯡꯕꯗꯣ ꯄꯩꯁꯥ ꯊꯤ ꯑꯗ ꯆꯥꯔꯨꯕ ꯌꯥꯏ ꯀꯩꯅꯣ ꯐꯪꯒꯤꯗꯅꯤ ꯅꯗꯣ ꯍ ꯍ ꯑꯗꯨ ꯍꯣꯏ ꯆꯠꯁꯤꯦ ꯆꯠꯁꯤꯦ ꯑꯗꯨꯒꯤꯅꯦ ꯁꯤꯗ ꯈꯤꯇꯪ ꯍꯥꯏꯒꯠꯂꯒ ꯃꯊꯛꯀꯤꯗꯣ
ꯎ
ꯎꯝ ꯎ ꯊꯥꯏ ꯀꯗ ꯑꯩꯈꯣꯏ ꯍꯦꯛ ꯆꯥꯛ ꯆꯥꯛ ꯆꯥꯕꯅꯦꯕ ꯑꯩꯈꯣꯏ ꯁꯦꯡꯒꯣꯏ ꯂꯥꯛꯑꯁꯨꯀꯣ ꯃꯈꯥꯒꯤꯗꯤ ꯃꯤꯌꯥ ꯃꯤ ꯌꯥꯝꯃꯦꯗꯅꯀꯣ ꯃꯤ ꯍꯦꯛ ꯆꯪꯃꯒ ꯆꯥꯁꯦ ꯆꯥꯁꯦ ꯆꯥꯁꯦ ꯀꯧꯕꯗꯣ
ꯑꯣ
ꯑꯗꯨꯗꯤ ꯇꯜꯂꯦꯕ ꯑꯗꯨꯒꯤ ꯃꯊꯛ
ꯒ꯭ꯌꯥꯟ ꯇꯥꯔꯦ ꯒ꯭ꯌꯥꯟ ꯇꯥꯔꯦ
ꯒ꯭ꯌꯥꯟ ꯇꯥꯔꯕ ꯑꯗꯨꯒꯤ ꯃꯊꯛꯀꯤꯗꯅꯦ ꯅꯠꯇ꯭ꯔꯒ ꯉꯥ ꯑꯇꯥꯎꯕ ꯀꯩꯅꯣꯝ ꯂꯣꯏ ꯁꯨꯕꯗꯣ ꯑꯗꯨꯅꯥ ꯑꯗꯨ ꯑꯣꯏꯅ ꯆꯥꯔꯨꯁꯦ ꯃꯈꯥꯗꯤ ꯅꯨꯡꯉꯥꯏꯔꯣꯏꯕ ꯗꯤ ꯃꯤ ꯌꯥꯝꯃꯜꯂꯦꯕ
ꯑꯥ
ꯃꯈꯥꯗꯤ ꯀꯥꯏꯔꯗꯤ ꯆꯥꯐꯝ ꯃꯈ ꯈꯪꯅꯤꯅ ꯃꯤ ꯃꯤꯅ ꯍꯦꯛꯇ ꯌꯦꯡꯁꯤꯜꯂꯛꯑꯦ ꯍꯦꯛꯇ ꯌꯦꯡꯁꯤꯜꯂꯛꯑꯦ
ꯃꯤꯁ ꯆꯪꯒꯅꯤ ꯍꯥꯏꯌꯣ
ꯑꯗꯨꯗꯧꯅꯦ ꯑꯗꯨꯁꯨ ꯆꯪꯅꯤ ꯑꯗꯨꯒꯤ ꯏꯀꯥꯏ ꯏꯀꯥꯏ ꯊꯤꯒꯕꯅꯤꯀꯣ ꯆꯥꯛ ꯀꯌꯥ ꯆꯥꯐꯝ ꯈꯪꯉꯨ ꯅꯪꯒꯨꯝꯕ ꯍꯥꯏꯇꯥꯔꯦ
ꯑ
ꯑꯩꯗꯤ ꯑꯩꯗꯤ ꯑꯗꯨꯝ ꯆꯥꯕꯅꯤ ꯀꯩꯁꯨ ꯀꯥꯏꯗꯦꯗ
ꯎ
ꯑꯗꯨꯅ ꯑꯩꯈꯣꯏꯁꯦ ꯍꯣꯏ ꯂꯥꯛꯀꯥꯟꯁꯤꯗꯤ ꯑꯥ ꯃꯊꯛꯇ ꯍꯦꯛꯇ ꯆꯥꯏꯌꯦꯕ ꯑꯉꯥꯡ ꯑꯉꯥꯡꯒ ꯁꯨꯝ ꯄꯨꯔꯛꯄꯅꯤꯅꯀꯣ
ꯑ
ꯑꯥ ꯇꯥꯎꯕ ꯑꯗꯨꯒꯤ ꯌꯦꯟ ꯊꯣꯡꯕꯒꯨꯝꯕꯗꯤ ꯂꯩꯇꯦ ꯑꯗꯨꯗ ꯉꯥ ꯊꯣꯡꯕ ꯉꯥ ꯑ ꯇꯥꯎꯕ ꯂꯩꯌꯦ ꯑꯗꯨꯝ ꯍꯣꯡꯕꯅꯤꯅ ꯄꯩꯁꯥ ꯄꯩꯁꯥ ꯌꯥꯝ ꯆꯪꯅꯕꯅꯤ ꯍꯥꯞꯀꯦꯔꯥ ꯍꯥꯞꯄꯒꯦꯔꯥ ꯆꯥꯝꯃ ꯌꯥꯡꯒꯦꯔꯥ ꯂꯧ ꯂꯧꯕꯅꯦ ꯑꯕꯜ ꯔ ꯑꯕꯜ ꯔ ꯆꯁꯦ
ꯆꯠ ꯁ꯭ꯔꯤꯗ
ꯅꯣꯏ ꯑꯃꯗꯨ ꯅꯎ ꯑꯃꯗꯣ ꯈꯪꯈ꯭ꯔꯅꯤ ꯈꯕꯜ ꯆꯥꯎꯥꯎꯔ ꯑꯃꯨꯖꯤ ꯊꯗꯀꯣ
ꯀꯩꯁꯨ ꯍꯥꯏꯔꯣꯏꯗ ꯀꯩꯅꯣ ꯀꯔꯤ ꯈꯥꯝꯕꯟ ꯆꯥꯎꯈ꯭ꯔꯦ
ꯈꯔ ꯂꯩꯔꯤꯕ ꯑꯗꯨꯃꯥꯏꯅ ꯇꯧꯕ ꯃꯤ ꯑꯩꯗꯤ ꯀꯜꯂꯦ
ꯀꯦꯁ ꯇꯧꯔꯦ ꯀꯦꯁ ꯇꯧꯔꯦ ꯌꯥꯝꯝ ꯑꯩꯉꯣꯟꯗ ꯀ ꯑꯗ ꯃꯥꯏ ꯇ ꯍꯧꯗꯤꯒ ꯑꯗꯨꯗ
ꯑ
ꯑꯩꯅ ꯆꯠꯇꯕꯩꯔꯥ ꯈꯪꯗꯦꯀꯣ ꯃꯔꯛꯝ ꯃꯔꯗꯤ ꯑꯗꯨꯝ ꯑꯗꯨꯝ ꯑꯗꯨꯝ ꯆꯠꯂꯤꯗ ꯃꯧꯗ ꯑꯗꯨꯝ ꯄꯨꯟꯕ ꯈꯣꯠꯄ ꯇꯧꯋꯦ ꯑꯗꯨ ꯀꯥ ꯍꯦꯟꯅ ꯑꯩꯉꯣꯟꯗ ꯁꯥꯎꯕ ꯈꯣꯠꯄ ꯍꯥꯏꯗꯦꯕ
ꯑꯣ ꯑꯣ ꯒ꯭ꯌꯥꯟ ꯇꯥꯕ ꯃꯤꯅꯤ ꯑꯗꯨꯁꯨ
ꯈꯪꯗꯦ ꯒ꯭ꯌꯥꯟ ꯇꯥꯔꯤꯔꯥ ꯅꯨꯡ ꯀꯩ ꯀꯩ ꯇꯧꯁꯟ ꯅꯩꯔꯥ ꯈꯪꯗꯦꯗ
ꯅꯠꯇꯦꯍꯦ ꯇꯧꯁꯤꯟꯅꯕ ꯃꯤ ꯅꯠꯇꯦꯍꯦ ꯒ꯭ꯌꯥꯟ ꯇꯥꯕꯅꯦ ꯃꯤ ꯅꯥꯔꯥꯏꯕꯣꯛ ꯌꯥꯝ ꯐꯔꯕꯅꯦꯀꯣ
ꯅꯣꯏ ꯍꯦꯟꯅ ꯐꯩ ꯅꯣꯏꯅ ꯍꯦꯟꯅ ꯐꯩ ꯗꯨꯗꯤ
ꯑꯁ ꯌꯥꯔꯦꯍꯦ
ꯑꯦ ꯌꯗꯦꯍꯦ ꯑꯁꯦꯡꯕ ꯍꯥꯢꯔꯒꯥ
ꯑꯁ ꯇꯅꯤꯡꯗꯦ ꯇꯅꯤꯡꯗꯦ
ꯅꯣꯏꯅ ꯍꯦꯟꯅ ꯐꯩꯌꯦ ꯅꯣꯏꯁꯨ ꯐꯩꯌꯦ ꯋꯥ ꯉꯥꯡꯕꯁꯨ ꯍꯩꯌꯦ ꯃꯤꯉꯣꯟꯗ ꯀꯩ ꯍꯥꯏꯁꯤꯔꯥ ꯍꯥꯏꯕ ꯈꯪꯗꯦꯗ ꯍꯥꯏ ꯂꯣꯏ ꯐꯩꯗ ꯌꯥꯝ ꯐꯩꯗ
ꯑ ꯀꯔꯤꯅꯣ
ꯑ ꯅꯣꯛꯅꯤꯡꯉꯤꯗ
ꯇꯣꯛꯑꯣ ꯇꯣꯛꯑꯣ
ꯅꯣꯡꯁꯨ ꯃꯪꯉꯦ ꯍꯣꯔꯦꯟ ꯅꯣꯡ ꯇꯥꯔꯛꯇꯧ ꯃꯥꯜꯂꯦ
ꯍꯣꯏ ꯏꯁꯤꯡ ꯂꯩꯇ꯭ꯔꯦ ꯑꯩꯈꯣꯏ ꯉꯔꯥꯡ ꯏꯁꯤꯡ ꯂꯧꯕꯅꯦ ꯑꯗꯨ ꯊꯛꯄ ꯌꯥꯗꯦ
ꯀꯩꯒꯤ ꯊꯛꯄ ꯌꯥꯗꯦꯗꯤ ꯏꯁꯤꯡꯗꯣ ꯅꯩꯕ꯭ꯔꯣ
ꯂꯩꯕ ꯅꯠꯇꯕ ꯅꯞ ꯅꯞ ꯂꯥꯎꯔꯒ ꯑꯁ ꯌꯥꯗꯦꯗ
ꯑꯣ ꯑꯩꯈꯣꯏꯀꯤ ꯏꯁꯤꯡ ꯑꯗꯨꯃꯥꯏꯅ ꯄꯨꯕ ꯀꯩꯅꯣꯗꯨꯁꯨ ꯈꯪꯗꯦꯅ ꯑꯥꯐ ꯐꯕ꯭ꯔꯥ ꯐꯠꯇꯕ꯭ꯔꯥ ꯈꯪꯗꯦꯗ ꯀꯣ
ꯑꯣ ꯇꯣꯇꯤ ꯇꯥꯔꯝꯕꯅꯦ ꯑꯗꯨ ꯇꯥꯕ ꯂꯦꯞꯈ꯭ꯔꯕ ꯑꯗꯨꯗ ꯑꯁ
ꯎꯝ ꯑꯩꯈꯣꯏꯁꯨ ꯉꯔꯥꯡ ꯏꯁꯤꯡ ꯀꯧꯒꯦ ꯇꯧꯕꯗ ꯏꯁꯤꯡ ꯀꯧꯗ꯭ꯔꯦ ꯑꯗꯨꯗꯤ ꯇꯥꯕꯅꯤꯅ ꯇꯣꯇꯤꯗꯒꯤ ꯏꯁꯤꯡ ꯀꯜꯂ ꯀꯜꯂ ꯇꯧꯔꯦ
ꯎꯝ ꯏꯁꯤꯡꯁꯨ ꯌꯥꯝ ꯃꯔꯨ ꯑꯣꯌꯦꯀꯣ ꯏꯁꯤꯡ ꯂꯩꯇꯔꯥꯗꯤ ꯌꯥꯗꯦꯕ
ꯀ ꯌꯥꯗꯦ
ꯃꯤꯑꯣꯏꯕꯒꯤ ꯄꯨꯟꯁꯤꯁꯦ ꯏꯁꯤꯡ ꯍꯦꯛꯇ ꯌꯥꯎꯗꯕ ꯌꯥꯗꯦꯗ ꯊꯛꯄꯒꯤꯗꯤ ꯂꯥꯏꯔꯦꯗꯅ ꯀꯥꯂꯦꯟ ꯀꯥꯂꯦꯟꯗꯒꯁꯦ ꯑꯩꯈꯣꯏꯒꯤ ꯏꯔꯨꯖꯕ ꯈꯣꯠꯄ ꯇꯧꯍꯧꯗꯔ꯭ꯗꯤ ꯂꯩꯐꯝ ꯈꯪꯗꯦꯕ
ꯑꯣ ꯍꯣꯏ
ꯉꯥꯁꯤꯒꯤ ꯏꯔꯨꯖꯗ꯭ꯔꯤꯌꯦ ꯑꯩ ꯉꯁꯥꯏ ꯆꯠꯄꯗꯒꯤꯅꯦ ꯏꯔꯨꯖꯗ꯭ꯔꯤꯌꯦ ꯍꯣꯏ ꯇꯨꯝꯃꯝꯗꯥꯏꯗ ꯂꯨꯊꯣꯛ ꯄꯅ ꯐꯒꯗ꯭ꯔꯥ ꯑꯗꯨꯃꯥꯏꯅ ꯇꯧꯔꯁꯤꯔꯥ ꯈꯪꯗꯦ
ꯑꯥꯍꯣꯏ
ꯎꯝ ꯎ ꯉꯁꯤ ꯀꯩꯅꯣ ꯁꯥꯟꯅꯔꯨꯕꯒꯤꯀꯣ ꯈꯔ ꯋꯥꯔꯦ
ꯑ ꯇꯨꯡꯕ ꯅꯨꯡꯉꯥꯏꯔꯅꯤꯍꯦ
ꯇꯨꯝꯕꯗꯤ ꯅꯨꯡꯉꯥꯏꯔꯅꯤ ꯑꯁ ꯉꯁꯤ ꯈꯔ ꯐꯔꯕꯅꯦ ꯃꯃꯥꯡ ꯃꯃꯥꯡꯒꯤꯗꯀꯣ ꯍꯥꯏꯗꯤ ꯅꯤꯡ ꯅꯤꯡꯊꯧꯀꯥꯕ ꯈꯤꯇꯪ ꯁꯥꯟꯅꯕꯅꯤꯅꯀꯣ ꯅꯍꯟꯃꯨꯛ ꯑꯍꯟꯕ ꯁꯥꯟꯅꯕꯗ ꯑꯁ ꯈꯣꯡꯒꯁꯦ ꯂꯣꯏ ꯅꯥꯕꯅꯤꯅꯦ ꯍꯣꯏ ꯅꯨꯃꯤꯠ ꯍꯨꯝꯅꯤ ꯍꯨꯝꯅꯤ ꯃꯔꯤꯅꯤꯃꯨꯛ ꯀꯩꯅꯣ ꯀꯤ ꯀꯣ ꯀꯥꯕ ꯀꯣ ꯈꯣꯠꯄꯗꯣ ꯌꯥꯝ ꯋꯥꯔꯝꯕꯅꯤ ꯌꯥꯝ ꯅꯔꯒ ꯅꯣꯡꯃ ꯅꯪꯁꯨ ꯁꯪꯒꯗꯤ ꯋꯥꯛꯀꯤꯡ ꯆꯠꯃꯤꯟꯅꯁꯤꯅꯦ
ꯑꯦ ꯆꯠꯃꯤꯟꯅꯁꯦ ꯍꯥꯏꯔꯤꯕ ꯄꯣꯠꯇꯣ ꯁꯨꯡꯆꯠ ꯆꯠꯃꯤꯟꯅꯗꯦ ꯁꯨꯡꯀꯧ ꯀꯧꯔꯛꯇꯦꯍꯦ ꯀꯧꯔꯛ ꯀꯧꯔꯛꯑꯦ ꯑꯗꯨ ꯑꯣꯏꯔꯁꯨ ꯇꯥꯏꯃꯤꯡꯗꯣ ꯐꯔꯛ ꯌꯥꯝ
ꯍꯣꯏ ꯑꯗꯨꯒꯤꯅꯦ ꯑꯩꯗꯤ ꯅꯤꯡꯊꯧꯀꯥꯕ ꯈꯨꯗꯤꯡꯒꯤ ꯑꯗꯨꯝ ꯁꯪ ꯁꯪꯉꯦꯕ ꯅꯤꯡꯊꯧꯀꯥꯕ ꯅꯠꯇꯅ ꯑꯩꯈꯣꯏ ꯎꯄꯥꯏ ꯂꯩꯇꯦꯕ ꯅꯤꯡꯊꯧꯀꯥꯕꯗꯤ ꯄꯨꯔꯥ ꯁꯨꯇꯤ ꯑꯣꯏꯔꯕꯅꯤꯅꯀꯣ
ꯑꯌꯨꯛꯇꯗꯤ ꯎꯄꯥꯏ ꯂꯩꯇ꯭ꯦ ꯑꯌꯨꯛꯇꯗꯤ ꯁ꯭ꯀꯨꯜ ꯆꯠꯄꯒꯤ ꯆꯥꯛ ꯄꯤꯖꯕ ꯆꯥꯛ ꯊꯣꯡꯕꯅꯤꯅ ꯄꯥꯒꯤꯩꯇꯦ
ꯎꯌꯨꯛꯇꯛꯇ ꯎ ꯅꯨꯡꯗꯥꯡ ꯋꯥꯏꯔꯝꯗꯁꯨ ꯅꯪ ꯊꯦꯡꯅ ꯅꯪ ꯅꯉꯣꯕꯤ ꯅꯪꯅꯤꯗ ꯑꯗꯨꯗꯤ ꯑꯗꯨꯝ ꯄꯨꯡ ꯑꯍꯨꯝꯗ ꯍꯜꯂꯒꯁꯨ ꯅꯪ ꯌꯨꯝꯒꯤ ꯊꯕꯛ ꯏꯪꯈꯥꯡ ꯇꯧꯔꯝꯕꯅꯦꯕ